ꯍꯜꯂ‌ꫭ
ꯇꯕ꯭ꯔꫭ
ꯇꯥꯏꯌꯦ
ꯀꯗꯧꯔꯤꯅꫭ
ꯑꯁ ꯍꯧꯒꯠꯄꯗ ꯉꯥꯏꯔꯤꯌꯦ ꯑꯁꯤ
ꯑꯁ ꯀꯔꯤꯒꯤꯔꯥ ꯏꯕꯥꯅꯤ ꯑꯃꯨꯛ ꯃꯥꯟꯅꯕ ꯍꯧꯔꯦꯀꯣ
ꯍꯥ
ꯏꯕꯥꯅꯤ ꯑꯃꯨꯛ ꯃꯥꯟꯅꯕ ꯍꯧꯔꯦꯀꯣ ꯍꯦꯛ ꯋꯥꯔꯤ ꯁꯥꯕꯒ
ꯍꯣꯏꯅꯦ ꯉꯔꯥꯡ ꯐꯨꯠꯕꫭꯜ ꯌꯦꯡꯕ꯭ꯔꯣ
ꯑꯁ ꯉꯔꯥꯛ ꯕꯣꯜ ꯌꯦꯡꯕꯗꯨꯗ ꯈꯔ ꯊꯦꯡꯅ ꯇꯨꯝꯃꯨꯔꯦ ꯅꯪꯗꯤ
ꯑꯩꯁꯨ ꯑꯗꯨꯒꯤꯅꯦ
ꯅꯪ ꯀꯗꯥꯗ ꯁꯞꯄꯣꯔꯠ ꯇꯧꯕ꯭ꯔꫭ
ꯄꯣꯠꯇꯣꯅꯃꯛꯁꯨꯨ ꯅ ꯠꯇꯦ ꯍꯥꯏꯕ ꯈꯪꯗꯦ ꯔꫭꯅꯥꯜꯗꯨꯕꯨ ꯌꯦꯡꯉꯒ ꯅꯨꯡꯁꯤꯕ
ꯅꯪ ꯉꯔꯥꯡ ꯀꯞꯄ ꯃꯥꯜꯂꯦ ꯅꯪ ꯈꯨꯣꯟꯖ ꯇꯣꯅꯜꯦ ꯍꯥꯥꯟꯗꫭ ꯑꯁꯤꯒ ꯑꯁꯦꯡꯕꯔꯣ
ꯎꯝ
ꯆꯛꯇꯤ ꯆꯔꯥ ꯍ‌ꯦꯟꯒꯅꯨꯀꫭ
ꯍꯣꯏꯅꯦ ꯀꯗꯥꯏꯗꯒꯤ
ꯍꯨꯝ ꯍꯨꯝ ꯆꯔꯥ ꯍꯤꯡꯒꯗꯧꯕ ꯁꯔꯛꯄꯣꯗꯤꯀ ꯑꯣꯏ ꯌꯦꯦꯖꯥꯥꯔꯒ ꯂꯩ ꯂꯩꯔꯒ ꯆꯥ
ꯃꯅꯗ
ꯉꯁꯤꯁꯨ ꯅꯪꯕꯨ ꯃꯥꯡꯗ ꯎꯅꯦ
ꯁꯦꯁ ꯇꯔꯕꯅꯦ
ꯍꯣꯏ꯫
ꯎꯕꯔꯣ
ꯑꯁꯦꯡꯕꯅꯦ ꯎꯋꯦ
ꯑꯗꯨꯃꯥꯏꯅ
ꯀꯔꯤ ꯍꯥꯏꯁꯤꯅꯦ ꯅꯪꯗꯣ ꯃꯅꯤꯡ ꯂꯣꯝ ꯃꯤꯗꯣ ꯃꯅꯤꯣꯃꯤꯒꯂ ꯍꯥꯏꯒꯂꯣ
ꯀ꯭ꯔꯤꯇ ꯋꯥ
ꯃꯅꯤ ꯅ ꯑꯣꯝꯅꯤꯒꯂ ꯁꯝ
ꯃꯥꯟ
ꯁꯀꯜ ꯐꯕ ꯇꯝꯕꯤꯌꯣ ꯍꯥꯏꯅꯀꯣ
ꯁꯤꯌꯥ ꯍꯦꯅ ꯑꯦꯗꯤ ꯍꯦ
ꯑꯗꯣ ꯑꯩꯒꯤ ꯑꯃꯅ ꯇꯝꯕꯤꯕꯒꯤ ꯍꯩꯕꯅꯦ ꯀꯩꯅꯣ ꯍ ꯍꯣ
ꯊꯥꯏꯗꯒꯤ ꯈ ꯑ ꯍꯩꯕꯅꯦꯗꯤ
ꯅꯍꯥꯟꯁꯨ ꯑꯩꯒꯤ ꯃꯥꯡꯗ ꯑꯣꯏꯌꯦꯕ ꯑꯗꯨ ꯃꯇꯝꯗꯨꯁꯨ ꯑꯩ ꯇꯝꯕꯤꯈꯤꯕꯅꯦꯕ
ꯆꯟꯁꯤꯕ
ꯃꯦ
ꯆꯤꯟ ꯊꯤꯕꯗꯤ ꯐꯠꯇꯕꯅꯦ
ꯑ ꯏꯁꯣꯔ ꯅꯁꯨ ꯌꯥꯗꯕꯅꯦ ꯀꯣ
ꯍꯣꯏꯅꯦ
ꯑꯗꯣ ꯉꯁꯤꯗꯤ ꯀꯥꯏ ꯆꯠꯀꯅꯤ
ꯀ꯭ꯂꯥꯁ ꯀꯣ ꯀ꯭ꯂꯥꯁ ꯆꯠꯀꯦ ꯍꯥꯏꯔꯒ ꯊꯦꯡꯅ ꯍꯧꯒꯠꯄꯒꯤ ꯅꯪꯗ꯭ꯔꯦ
ꯀꯔꯤ ꯀ꯭ꯂꯥꯁ ꯅꯗ ꯊꯔꯣ ꯑꯩ ꯀꯔꯤ ꯀ꯭ꯂꯥꯁ ꯅꯊꯔꯣꯏ ꯑꯩꯈꯣꯏꯟꯕ ꯆꯠꯁꯤꯦ
ꯑꯥ ꯌꯥꯏꯑꯦ
ꯑꯗꯣ ꯏ ꯌꯥ ꯀ꯭ꯂ ꯀ꯭ꯂꯥꯁ ꯆꯠꯅꯤꯡꯗꯕ ꯃꯥꯜꯂꯦ
ꯀ꯭ꯂꯥꯁꯇꯤ ꯊꯔꯣꯏ ꯈꯨꯟꯕꯗꯤ ꯀꯣ ꯈꯔꯗꯤ ꯃꯔꯨ ꯑꯣꯏꯌꯦꯅ ꯀ꯭ꯂ꯭ꯂꯥꯁ ꯀꯥꯁ ꯄ꯭ꯂꯥꯁꯥꯁꯇ
ꯨꯛ ꯍꯥꯟꯅ ꯊꯍꯟꯒꯗꯕꯅꯤ ꯅꯠꯇ꯭ꯔꯥ
ꯍꯣꯏꯅꯦ ꯑꯗꯨꯅꯦꯕ
ꯅꯠꯇ꯭ꯔꯣ
ꯆꯨꯝꯃꯦ ꯃꯥꯅꯦ
ꯅꯪꯁꯨ ꯆꯥꯕꯗ ꯉꯥꯎꯕ꯭ꯔꯥ
ꯍꯣꯏ ꯀꯔꯤ ꯀꯔꯤ ꯇꯧꯔꯁꯨ ꯆꯥꯕ ꯊꯛ ꯆꯥꯕ ꯊꯛꯄꯗꯗꯤ ꯂꯦꯞꯄ ꯉꯝꯗꯦ ꯁꯦꯁ
ꯑꯗꯨꯒꯤꯅꯦ ꯑꯗꯨꯒꯤꯅꯤꯅꯦ ꯏꯕꯥꯅꯤ ꯋꯥꯔꯤ ꯁꯥꯕꯁꯦ
ꯎ ꯍꯅꯦ ꯍ
ꯅꯪ ꯂꯝꯕꯤ ꯃꯅꯥꯛꯇ ꯂꯩꯕ꯭ꯔꯥ
ꯒꯥꯔꯤ ꯃꯈꯣꯟ ꯇꯥꯕ꯭ꯔꯥ
ꯈꯔ ꯈꯔ ꯇꯥꯏ ꯑꯩ ꯊꯔꯛꯄꯒꯤꯅꯦ
ꯀꯦ ꯅꯪꯕꯣ
ꯑꯗꯨꯅꯦꯕ ꯂꯥꯛꯇꯤ ꯂꯥꯛꯇꯦ ꯎꯔꯦꯗꯤ ꯍꯥꯏ ꯊꯧꯂꯥꯟꯗ ꯂꯦꯞꯂꯒ ꯂꯣꯠꯂꯒ ꯂꯩ
ꯎꯍ ꯍꯔꯒ
ꯉꯔꯥꯟꯗꯨ ꯀꯣꯏꯕ ꯆꯠꯁꯤꯦ ꯍꯥꯏ ꯇꯦꯛꯁ ꯊꯥꯔꯛꯑꯒ ꯅꯪ ꯁꯈꯨꯝ ꯈꯨꯝꯗꯦ
ꯑꯦ ꯁꯤꯅꯎ ꯊꯔꯥꯁꯦ
ꯇꯦꯛꯁ ꯊꯥꯔꯛꯑꯒ ꯚ꯭ꯌꯨ ꯌꯦꯡꯗꯤ ꯌꯦꯡꯕꯤꯕ ꯄꯥꯎꯈꯨꯝꯗꯤ ꯄꯤꯔꯛꯇꯕ ꯑꯩꯅ ꯂꯣꯅ ꯅꯣꯏꯒꯤ
ꯏꯖꯤ ꯑꯣꯏꯕꯅꯦ ꯉꯔꯥꯡ
ꯅꯆꯤꯟꯈꯤꯕ ꯂꯣꯠꯅ ꯅꯣꯏ ꯌꯨꯝꯗ ꯌꯦꯡꯉ ꯂꯥꯛꯄ ꯃꯇꯝꯗꯨꯗꯤ ꯑꯁ ꯄꯥꯈꯪꯒ
ꯑ
ꯋꯥꯥꯎ ꯋꯥ ꯂꯥꯎꯅꯔꯒꯕ ꯐꯦ ꯅꯥ ꯐꯩꯠꯇꯕ ꯁꯤꯡꯖꯨ ꯃꯆꯥꯔ ꯂꯩꯔ ꯃ ꯋꯥ ꯂꯩꯅ ꯍꯥꯏ
ꯑꯩ ꯅꯨꯄꯥꯒ ꯆꯠꯃꯤꯟꯅꯕ ꯅꯨꯃꯤꯠ ꯀꯔꯤꯁꯨꯂꯥꯏꯇꯦ ꯀꯣ
ꯅꯍꯥꯟ ꯏꯕꯥꯅꯤ ꯆꯠꯃꯤꯟꯅꯔꯤꯗꯨꯗꯤ
ꯁꯤꯦꯁ
ꯏꯃꯥꯏꯅ ꯆꯠꯃꯤꯟꯅꯔꯒ ꯀꯣꯏꯕ ꯀꯣꯏꯕ ꯆꯠꯁꯦ ꯍꯥꯏꯅ ꯀꯣꯏꯔꯤꯕꯗꯤ
ꯍꯥꯏꯀꯤꯡ ꯆꯁꯤꯔꯥ
ꯑꯁꯦꯡꯕ ꯅꯪ ꯍꯥꯏꯀꯤꯡ ꯄꯥꯝꯕ꯭ꯔꯣ
ꯅꯨꯄꯥꯃꯦꯅꯥ
ꯀꯣꯕꯤ ꯂꯤꯗ ꯍꯥꯏ ꯀꯉꯅꯨꯡꯉꯥꯏꯕꯅꯦ ꯀꯣ
ꯑꯁ ꯗꯀꯣ ꯕꯤꯜꯂꯤꯗꯤꯖꯤ ꯀꯔ
ꯌꯥ
ꯂꯄꯍꯦ
ꯀꯌꯥꯃꯨꯛ ꯆꯠꯈ꯭ꯔꯦ ꯅꯪ ꯑꯗꯣ
ꯑꯅꯤꯔꯛ ꯆꯠꯈ꯭ꯔꯦ
ꯑꯁ ꯑꯩꯁꯅꯤꯔꯛ ꯆꯈ꯭ꯔꯦ
ꯌꯥꯔ ꯆꯤꯟꯁꯤꯅ
ꯑꯁꯦꯡꯕꯅꯦ ꯆꯠꯈ꯭ꯔꯦ ꯑꯅꯤꯃꯛ ꯑꯅꯤꯔꯛ
ꯃꯤꯔꯥꯛ ꯑꯥꯡ ꯆꯠ ꯆꯦꯇꯅ
ꯑꯗꯨꯗꯤ ꯑꯩ ꯍꯪꯒꯦ ꯖꯨꯀꯣ ꯕꯦꯂꯤꯗ ꯖꯨꯀꯣ ꯕꯦꯂꯤꯗ ꯅꯦꯠꯋꯥꯛ ꯐꯪꯕ꯭ꯔꯥ ꯐꯪꯗꯕ꯭ꯔꯥ
ꯐꯪꯗꯦ
ꯅꯆꯤꯡ ꯊꯤꯕ
ꯐꯪꯗꯦ ꯐꯪꯗꯦ ꯀꯔꯤꯒꯤ ꯐꯪꯗꯣꯏꯅꯣ ꯐꯪꯗꯦ ꯃꯐꯝ ꯑꯃ ꯄꯨꯂꯞꯇꯤ ꯐꯪꯗꯦꯅ
ꯍꯣꯏ ꯃꯐꯝ ꯑꯃ ꯐꯪꯕꯅꯦ
ꯍꯣꯏ ꯈꯪꯉꯦ ꯑꯩꯁꯨ ꯥꯟꯁ ꯁ ꯍꯥꯏꯅꯦ ꯑꯗꯨ ꯑꯩꯅ ꯁꯣꯏꯈ꯭ꯔꯦ ꯑꯗꯨ ꯑꯣꯏꯔꯗꯤ
ꯁꯥꯃꯨ ꯁꯥꯃꯨ ꯍꯨꯔꯥꯟꯕꯁꯨ ꯍꯨꯔꯥꯟꯕ ꯀꯧꯕꯧꯅꯤ ꯄꯤꯟ ꯍꯨꯔꯥꯟꯕꯁꯨ ꯍꯨꯔꯥꯟꯕ ꯀꯧꯕꯅꯤ ꯅꯠꯇ꯭ꯔꯣ
ꯍꯣꯏꯅꯦ ꯍꯣꯏꯅꯦ ꯆꯨꯝꯃꯦ
ꯉꯁꯤꯗꯤ ꯅꯪꯕꯨ ꯁꯥꯏꯀꯜꯗ ꯄꯨꯔꯣꯏ ꯀꯣꯏꯕꯤꯒꯦꯗ
ꯍꯣꯏ ꯌꯥꯏꯑꯦ ꯆꯠꯂꯨꯁꯦ
ꯃꯅꯤꯄꯨꯔꯤ ꯃꯅꯤꯄꯨꯔꯤ ꯏꯁꯩ ꯑꯃꯜ ꯂꯩꯕ ꯅꯠꯇ꯭ꯔꯣ ꯅꯨꯡꯁꯤꯕꯅ ꯊꯧꯕ ꯍꯛꯇ ꯀꯥꯏꯅ ꯏꯕꯥꯅꯤꯗꯤ ꯁꯨꯃꯥꯏꯅ ꯍꯥꯏꯔꯕ꯭ꯔꯥ ꯅꯨꯡꯁꯤꯕꯅ ꯊꯧꯕ ꯁꯥꯏꯀꯜꯗ ꯇꯧꯔꯥꯗꯤ ꯏꯕꯗꯤꯗꯤ
ꯍꯣꯏꯅꯦ ꯍꯣꯏ ꯍꯣꯏ ꯃꯣꯏ
ꯅꯪ ꯌꯥꯝ ꯀꯞꯄ ꯃꯥꯜꯂꯦ ꯅꯪ ꯉꯔ ꯅꯨꯡꯗꯥ ꯅꯪ ꯈꯣꯟꯖꯦꯔꯁꯨ ꯌꯥꯗꯦꯕꯣ꯫
ꯊꯠ
ꯑꯩ ꯈꯪꯉꯦ ꯅꯪ ꯄꯤꯂꯣ ꯂꯣꯏꯅ ꯆꯣꯠꯂꯒ ꯐꯧꯔꯝꯕꯅꯤ ꯍꯧꯖꯤꯛ
ꯌꯥꯔꯦ꯫ ꯅꯪ ꯑꯗꯨꯃꯛꯇꯤ ꯑꯩꯁꯨ ꯇꯧꯗꯦꯑꯥ꯫
ꯑꯗꯨꯗꯤ ꯅꯪ ꯈꯣꯟꯖꯦꯜꯁꯦ ꯇꯥꯕ ꯅꯨꯡꯉꯥꯏꯕꯒꯤꯔꯥ
ꯅꯒꯤ ꯑꯣꯏꯔꯝꯃꯅꯤ꯫
ꯍꯝ ꯍ ꯅꯪ ꯅꯪ ꯄꯧꯁꯥ ꯆꯥꯒꯦ ꯉꯁꯤꯗꯤ꯫ ꯎꯝ ꯉꯔꯥꯡ ꯅꯨꯡꯗꯥꯡ ꯉꯔꯥꯡ ꯅꯨꯡꯗꯥꯡ ꯆꯥꯕꯤꯕꯗꯣ ꯈꯔ ꯂꯦꯝꯍꯧꯕꯅꯦꯕ꯫
ꯄꯨꯔꯥ ꯑꯩꯒꯤꯁꯨ꯫ ꯑꯩꯀꯣꯏ ꯍꯁꯇꯗꯤꯀꯣ ꯗꯅꯥ ꯗꯅꯥ ꯑꯦ꯫ ꯉꯗ꯭ꯔꯦ꯫
ꯅꯪ ꯀꯔꯤ ꯍꯣꯁꯇꯦꯜ ꯂꯩꯕꯅꯣ ꯅꯪ ꯀꯔꯤ ꯍꯣꯁꯇꯦꯜ ꯂꯩꯕꯅꯣ꯫
ꯅꯪꯒꯤ ꯌꯨꯝ ꯃꯅꯥꯛꯇ ꯂꯩꯕꯗꯣ꯫
ꯌꯨꯝ ꯃꯅꯥꯛꯇ ꯂꯩꯕꯗꯣ ꯑꯗꯨꯗꯤ ꯚꯔꯥꯅꯤꯍꯦ ꯀꯔꯤ ꯍꯣꯁꯇꯦꯜꯅꯣꯗ꯫
ꯑꯗꯨꯒꯅꯦ꯫
ꯑꯗꯣꯗꯤ ꯕꯥꯔꯅꯦꯕ ꯍꯣꯁꯇꯦꯜ ꯅꯠꯇꯦ ꯍꯥꯏꯕꯅꯤ꯫
ꯑꯗꯃꯛꯇꯤ ꯍꯣꯁꯇꯦꯜ ꯅꯤꯅ
ꯑꯁ ꯑꯗꯨ ꯑꯗꯥ ꯍꯥꯏꯔꯨꯅꯨ ꯑꯗꯨ ꯍꯣꯁꯇꯦꯜꯗ ꯂꯩꯔꯨꯅꯨ ꯑꯩꯒꯤ ꯊꯃꯣꯏꯗ ꯂꯩꯈ꯭ꯔꯣ ꯀꯩꯅꯣ꯫
ꯍꯣꯏ ꯌꯥꯏꯌꯦ꯫
ꯌꯥꯝ ꯍꯥꯡꯉꯒ ꯂꯩꯕꯗꯨꯕꯨ ꯃꯤ ꯑꯃꯒꯤꯗꯤ ꯌꯥꯝ ꯅꯨꯡꯉꯥꯏꯅ ꯂꯩꯕ ꯌꯥꯔꯦ꯫
ꯀꯃꯥꯏꯅ ꯆꯪꯒꯔꯣ ꯑꯩ꯫
ꯋꯥ ꯈꯜꯗ ꯆꯥꯡꯉ
ꯁꯦꯁ
ꯋꯥꯈꯜꯗ ꯆꯥꯒꯗꯤ ꯑꯗꯨꯝ ꯆꯪꯈ꯭ꯔꯅꯤ꯫
ꯍꯅꯦꯅꯦ꯫
ꯑꯗꯣ ꯋꯥꯔꯤ ꯁꯥꯕꯗꯤ ꯅꯨꯡꯉꯥꯏꯀꯣ ꯅꯪꯕꯨ ꯐꯥꯒꯤ ꯅꯠꯇꯦꯍꯦ꯫
ꯎꯥꯏ ꯄ꯭ꯔꯣ꯫
ꯍꯣꯏ ꯅꯪꯕꯨ ꯅꯨꯡꯁꯤꯅꯕꯁꯨ ꯅꯨꯡꯉꯥꯏꯔꯝꯒꯗꯧ ꯃꯥꯜꯂꯦ ꯄꯥꯈꯪꯁꯦ꯫
ꯌꯥ ꯌꯥꯔꯦ ꯄ ꯈꯪ ꯋꯥ ꯄꯥ ꯈꯪ ꯀꯣꯏꯕ ꯂꯩꯇꯦ ꯀꯣꯏꯗ꯭ꯔꯤꯌꯦ ꯑꯩꯗꯤ꯫ ꯑꯉꯥꯡ ꯑꯣꯏꯔꯤꯕꯗ ꯑꯥꯡ ꯉꯥꯡ ꯑꯉꯥꯡ ꯑꯣꯏꯔꯤꯌꯦ ꯑꯩꯗꯤ꯫
ꯑꯩꯁꯨ ꯑꯉꯥꯡ ꯑꯣꯏꯕꯁꯤꯡꯗꯨꯣ ꯄꯥꯝꯕꯅꯤꯅꯦ ꯆꯞ ꯆꯥꯔꯤꯅꯦ꯫ ꯅꯪ ꯑꯉꯥꯡ ꯑꯣꯏꯔꯤꯑꯕ꯫
ꯍꯣꯏ꯫
ꯑꯁ ꯏꯁꯣꯔꯅ ꯊꯥꯔꯛꯄ꯫ ꯏꯁꯣꯔꯅ ꯊꯔꯛꯇꯧ ꯃꯥꯜꯂꯤꯗ ꯑꯩꯒꯤꯗꯃꯛ ꯅꯪꯁꯦ꯫
ꯎꯝ
ꯅꯠꯇ꯭ꯔꯣ꯫
ꯎꯝ ꯌꯥꯔꯦ꯫ ꯀꯥꯏꯖꯒꯦꯔꯥ ꯉꯁꯤꯗꯤ꯫
ꯉꯁꯤꯗꯤ ꯅꯣꯏ ꯌꯨꯝꯗ ꯀꯣꯏꯔꯛꯁꯤꯔꯥꯅꯗꯤ ꯈꯟꯕꯅꯦ ꯅꯪ ꯐꯤ ꯁꯨꯕ ꯌꯦꯡꯒꯦ ꯐꯝꯔꯒ
ꯐꯤ ꯁꯨꯔꯣꯏ ꯑꯩ ꯂꯩꯇꯦ ꯐꯨꯔꯤꯠ ꯐꯤ ꯁꯨꯅꯤꯡꯉꯥꯏ
ꯑꯗꯨꯗꯤ
ꯉꯥꯔꯥꯡ ꯂꯣꯏꯃꯛ ꯁꯨꯈ꯭ꯔꯦ
ꯋꯥꯃ ꯍꯥꯏꯒꯦ
ꯌꫭ
ꯅꯪ ꯐꯝꯂꯒ ꯂꯩꯕꯗꯣ ꯑꯩꯁꯨ ꯐꯝꯂꯒ ꯃꯤꯅꯤꯠ ꯇꯔꯥꯃꯨꯛ ꯂꯦꯡꯗꯕꯤ ꯅꯪꯕꯨ ꯌꯦꯡꯅꯤꯡꯉꯤꯅꯦ
ꯆꯦꯁ ꯌꯥꯔꯦ
ꯑꯗꯨ ꯅꯪ ꯌꯥꯒꯦꯔꯣ
ꯌꯥꯔꯣꯏ ꯌꯥꯔꯣꯏ ꯀꯥꯏꯕꯁꯨ ꯅꯠꯇꯦ
ꯅꯪꯅ ꯅꯪꯅ ꯅꯣꯛꯅꯤꯡꯕꯒꯨꯝ ꯅꯣꯛꯅꯤꯡꯗꯕ ꯕꯒꯨꯝ ꯈꯔ ꯈꯔ ꯅꫭꯔꯛꯄꯗꯣ ꯌꯦꯡꯕ ꯅꯨꯡꯉꯥꯏꯔꯝꯒꯗꯧ ꯃꯥꯜꯂꯦ
ꯍꯝ ꯃꯃꯤ ꯃꯖꯁꯤ
ꯅꯪ ꯌꯥꯝ ꯅꫭꯛꯒꯟꯕ꯭ꯔꯥ
ꯎ ꯎꯝ ꯎꯝ ꯉꯁꯤꯅ ꯑꯍꯥꯟꯕꯅꯦ ꯑꯩꯅꯣꯛꯄꯗꯣ ꯑꯍꯥꯟꯕꯅꯦ ꯑꯩ ꯑꯩꯕꯨ
ꯏꯅꯈꫭ
ꯑꯩꯕꯨ ꯄꯣꯛꯄ ꯅꯨꯃꯤꯠꯇꯒꯤꯒ ꯉꯁꯤꯐꯥꯎ ꯉꯁꯤꯅ ꯑꯍꯥꯟꯕ ꯎꯝ ꯑꯍꯥꯟꯕ ꯑꯣꯏꯅ ꯅꯣꯛꯈ꯭ꯔꯦ ꯉꯁꯥꯏ
ꯑꯍꯥꯟꯕ ꯅꯣꯛꯄꯗꯣ ꯍꯥꯎꯕ꯭ꯔꯥ ꯑꯗꯣ
ꯈꯪꯗꯦꯍꯦ ꯑꯆꯥꯄꫭꯠꯁꯨ ꯅꯠꯇꯦ ꯍꯥꯎꯕꯔꯥ ꯍꯥꯎꯇꯕꯔꯥ
ꯆꯥꯕꯁꯨ ꯅꯠꯇꯦ ꯍꯥꯎꯕꯔ ꯍꯥꯎꯇꯕꯔ ꯈꯪꯗꯔꯦꯕ ꯑꯩꯁ ꯌꯥꯝꯃ ꯅꯣꯛꯄꯗꯤ ꯃꯍꯥꯎ ꯌꯥꯝ ꯊꯣꯛꯄꯅꯦ
ꯆꯦꯁ ꯎꯝ
ꯅꯪ ꯋꯥꯔꯤ ꯁꯥꯟꯅꯕ ꯌꯥꯝ ꯇꯟꯕ ꯃꯥꯜꯂꯤꯀꯣ
ꯑꯩꯔꯣ ꯍꯧꯒꯠꯄꯒꯤ ꯍꯧꯖꯤꯛꯅ
ꯑꯩꯁꯨꯅꯦ ꯏꯕꯟꯅꯤ ꯆꯞ ꯃꯥꯟꯅꯩ ꯑꯩꯁꯨ ꯍꯧꯒꯠꯇ꯭ꯔꯤ ꯐꯃꯨꯡꯗ ꯍꯤꯞꯄꯒ ꯅꯪꯕꯨ ꯋꯥꯔꯤ
ꯆꯦꯁ ꯑꯩꯗꯤ ꯍꯧꯒꯠꯂꯒ ꯀꯌꯤ ꯎꯝ ꯀꯁꯞ ꯇꯧꯕ ꯂꯣꯏꯈ꯭ꯔꯦ
ꯁꯤ ꯌꯥꯝ ꯅꯨꯡꯁꯤꯈꯣ ꯅꯪꯗꯤꯃꯤ ꯌꯥꯝ ꯐꯩ ꯑꯣ ꯌꯥꯝ ꯉꯟꯅ ꯍꯧꯒꯠꯂꯤꯀꯣ
ꯇꯧꯕꯔ ꯅꯪꯁꯨ
ꯍꯌꯦꯡ ꯋꯥꯏ ꯅꯪꯅ ꯀꯤꯆꯟꯗ ꯆꯪꯂꯒ ꯆꯥꯛ ꯌꯦꯟꯁ ꯁꯥꯡ ꯊꫭꯔꯒ ꯂꯩꯔꯝꯕꯗꯣ ꯑꯩꯅ
ꯀꯤꯆꯟ ꯇꯦꯕꯜꯗ ꯐꯝꯃꯒ ꯅꯪꯕꯨ ꯌꯦꯡꯔ‌ꯒ ꯃꯇꯝ ꯑꯗꯨ ꯃꯇꯝꯗꫭ ꯂꯥꯛꯅꯤꯈ꯭ꯔꯦꯗ
ꯑꯗꯨ ꯀꯩꯗꯧꯉꯩ ꯑꯗꯨ ꯀꯩꯗꯧꯉꯩ ꯑꯣꯏꯍꯟꯖꯦ ꯍꯥꯏꯕꯅꯣ
ꯎꯝ ꯄꯀꯤꯁ
ꯀꯩꯗꯧꯉꯩ ꯑꯣꯏꯍꯟꯖꯤ ꯍꯥꯏꯕꯅꯣ ꯍꯌꯦꯡ ꯋꯥꯏ ꯅꯪꯅ ꯍꯌꯦꯡꯋꯥꯏ ꯅꯪꯅ ꯆꯥꯛꯈꯣꯝꯗ ꯆꯥꯡꯉꯒ ꯌꯦꯟꯁꯥꯡ ꯅꯥꯄꯤ ꯁꯦꯝꯃꯒ ꯆꯥꯛ ꯊꯣꯡꯂꯒ ꯂꯩꯕ ꯃꯇꯝꯗ ꯑꯩꯅ ꯍꯥ ꯊꯣꯡꯉꯥꯟꯗꯒꯤ ꯂꯦꯞꯂꯒ ꯍꯥ ꯅꯣꯐꯦꯠ ꯅꯣꯐꯦꯠ ꯇꯧꯕꯗꯣ
ꯀꯥꯏꯈꯨꯕ ꯀꯩꯀꯨ ꯒꯥ ꯕꯥꯂꯥ ꯑꯣꯟꯈ꯭ꯔꯦ ꯍꯧꯖꯤꯛꯇꯤ
ꯑꯥ ꯑ ꯑꯗꯨꯅꯤꯅꯦ ꯑꯗꯨ ꯃꯇꯝꯗꯣ ꯉꯥꯏ ꯉꯝꯗ꯭ꯔꯦꯕ ꯀꯩꯗꯧꯉꯩ ꯑꯣꯏꯍꯟꯁꯦ ꯍꯥꯏꯕꯅꯣ
ꯍꯥꯏꯌꯨꯅꯦ ꯍꯥꯏꯌꯨꯅꯦ
ꯎꯝ ꯍꯦꯔ ꯅꯁꯤꯅꯤ
ꯆꯍꯤ ꯀꯌꯥꯃꯨꯛ ꯉꯥꯏꯀꯣ ꯍꯥꯏꯕꯅꯣ
ꯈꯪꯗꯦ
ꯑꯁ ꯅꯪ ꯈꯪꯗꯔꯥꯗꯤ ꯀꯅꯥꯅꯁꯨ ꯈꯪꯉꯔꯣꯢꯌꯦ ꯍꯥꯏꯕꯤꯈ꯭ꯔꯣ
ꯈꯪꯗ꯭ꯔꯦ
ꯅꯪ ꯉꯥꯏꯕꯁꯨ ꯌꯥꯝ ꯋꯥꯏꯀꯣ
ꯅꯪ ꯃꯤ ꯌꯥꯝ ꯋꯥꯍꯟꯕ ꯌꯥꯝ ꯍꯥꯏꯔꯦꯀꯣ ꯇꯥꯕꯔꯣ
ꯇꯥꯏꯌꯦ ꯅꯦꯠꯋꯥꯛ ꯈꯔ ꯅꯨꯡꯉꯥꯏꯇꯦ
ꯀꯔꯤꯒꯤꯔꯀꯣ ꯅꯦꯠꯋꯥꯛꯁꯨ ꯁꯥꯎꯅꯤꯡꯢꯗ ꯃꯔ ꯃꯔꯛ ꯗꯗꯤ
ꯁꯥꯎꯅꯤꯡꯉꯦ ꯐꯨꯅꯤꯡꯉꯦ ꯑꯩꯗꯤ
ꯋꯥꯔꯤ ꯅꯨꯡꯉꯥꯏꯔ ꯀꯥꯟꯁꯤꯗ ꯁꯨꯃꯥꯏꯅ ꯗꯤꯁꯇꯥꯔꯕ ꯇꯧꯕꯁꯦ ꯅꯦꯠꯋꯥꯛꯁꯨ ꯀꯜꯂꯛꯄ ꯃꯥꯜꯂꯦꯗ ꯏꯕꯥꯅꯤꯕꯨ
ꯑꯣꯏꯔꯝꯒꯅꯤ
ꯍꯥ
ꯑꯣꯏꯔꯝꯒꯅꯤꯍꯦ ꯎꯝ
ꯅꯪ ꯉꯁꯤ ꯊꯕꯛ ꯆꯠꯊꯣꯛꯀꯦꯔꯣ
ꯆꯠꯀꯅꯤꯌꯦ
ꯆꯠꯀꯅꯤ ꯅꯪ ꯀ꯭ꯂꯥꯁ ꯆꯠꯒꯅꯤ ꯍꯥꯏꯕꯒꯨꯝ ꯇꯧꯏꯀꯣ
ꯀ꯭ꯂꯒꯥꯁ ꯑꯣꯏꯅ ꯀ꯭ꯂꯒꯥꯁꯇꯤ ꯆꯠꯂꯥꯔꯣꯢ
ꯀꯥꯁꯜ ꯆꯠꯂꯣꯏ
ꯎꯝ
ꯀꯂ꯭ꯥꯁ ꯇꯣ
ꯎꯝ
ꯀꯂꯥꯁ ꯆꯠꯂꯣꯏ ꯍꯥꯏꯗꯤ ꯅꯪ ꯀꯗꯥꯏ ꯆꯠꯇꯣꯏꯅꯣ
ꯊꯔꯣꯏ ꯈꯨꯟꯕ ꯆꯠꯀꯅꯤ
ꯑꯁ ꯑꯗꯨꯗꯤ ꯑꯩꯒꯅꯤꯅ
ꯎꯝ
ꯅꯊꯟꯇ
ꯍꯣꯏ ꯏꯃꯥꯟꯅꯕꯤꯒ
ꯅꯃꯥꯟꯅꯕꯤꯒ
ꯎꯝ
ꯑꯩꯁꯨ ꯇꯨꯡꯗ ꯂꯣꯟꯅ ꯂꯣꯟꯅ ꯇꯨꯡꯗ ꯈꯨꯜꯂꯛꯀꯦꯀꯣ
ꯌꯥꯏꯗꯅ ꯅꯪ ꯅꯪ ꯅꯪ ꯉꯔꯥꯡ ꯄꯣꯡ ꯆꯥꯗ ꯇꯧꯒꯦ
ꯍꯥ ꯀꯩ ꯇꯕ꯭ꯔꯣ
ꯑꯁ ꯀꯔꯤꯗ ꯃꯁꯤ ꯂꯩꯁꯕꯤꯁꯦ
ꯀꯔꯤ ꯔꯣ
ꯎꯝ ꯎ ꯎꯝ ꯎꯝ ꯎꯝ
ꯑꯗꯨ ꯑꯗꯨ ꯑꯗꯨ ꯐꯥ ꯑꯗꯨ ꯐꯠꯇ꯭ꯔꯣ
ꯍꯥꯥ
ꯑꯗꯨ ꯐꯠꯇ꯭ꯔꯣ ꯋꯥꯔꯤ ꯀꯨꯏꯅ ꯁꯥꯕꯁꯦ
ꯋꯥꯔꯤ ꯀꯨꯏꯅ ꯁꯥꯕꯁꯦ ꯇꯥꯕꯔꯣ
ꯇꯥꯏꯌꯦ
ꯑꯁ
ꯍꯥꯡꯉꯦ ꯈꯉꯦ
ꯅꯪ ꯈꯪꯉꯦꯕ
ꯎꯝ ꯈꯪꯉꯦ ꯇꯦ ꯔꯦꯟ ꯂꯩꯕꯔꯅ ꯔꯦꯟꯗ
ꯍꯥ
ꯔꯦꯟꯗ ꯂꯩꯕ꯭ꯔꯣ
ꯔꯦꯟꯗ ꯂꯩꯌꯦ ꯅꯪ ꯍꯣꯁꯇꯦꯜ ꯑꯩ ꯃꯤ ꯑꯍꯨꯝ ꯍꯥꯏꯔꯤꯗꯨꯗꯤ ꯑꯩ ꯑꯩꯅꯦ ꯏꯌꯥꯝꯕꯅꯦ ꯅꯪꯅꯦ
ꯁꯁ
ꯀꯩꯅꯣꯁꯤ ꯆꯨꯝꯗꯔꯣ ꯅꯪ ꯌꯥꯎꯗꯗꯤ ꯑꯩꯗꯤ ꯌꯥꯗꯦ
ꯑꯗꯨꯃꯥꯏꯅ ꯑꯣꯏꯕ꯭ꯔꯣ
ꯍꯣꯏ ꯅꯪ ꯌꯥꯎꯗꯗꯤ ꯍꯤꯡꯕ ꯌꯥꯝ ꯋꯥꯏꯑꯦꯕ ꯅꯪꯗꯤ ꯀꯩꯅꯣ
ꯍꯩꯅꯧꯆꯥ ꯅꯤꯡꯉꯦ
ꯑꯥꯍꯥ ꯑꯩ ꯃꯡꯗ ꯍꯩꯅꯧ ꯍꯨꯔꯥꯟꯂꯝꯃꯦ ꯅꯍꯥꯟ ꯍꯥꯏꯕꯤꯕꯗꯣ ꯕꯥꯔꯦ ꯅꯪ
ꯆꯤꯟ ꯊꯤꯅꯨ
ꯁꯦꯡꯕꯅꯦ ꯑꯩꯒꯤ ꯃꯥꯡꯗꯦ ꯅꯪ ꯎꯄꯥꯥꯟꯕꯤꯁꯨ ꯀꯥꯕ ꯉꯝꯗ ꯏ ꯄꯤꯛ ꯄꯤꯛꯂꯒ ꯀꯣ ꯏꯄꯤꯛ ꯄꯤꯛꯄꯅꯦ ꯑꯗꯨꯒ ꯍꯩꯅꯧ ꯄꯥꯟꯕꯤ ꯀꯥꯒꯦ ꯇꯧꯔ ꯂꯩꯔꯝꯃ ꯋꯥꯅꯦꯗ ꯑꯩꯅ ꯑꯁ ꯏꯄꯤꯛ ꯄꯤꯛꯂꯒ ꯍꯩꯅꯧ ꯄꯥꯝꯕꯤꯒ ꯀꯥꯒꯦ ꯇꯧꯋꯦ ꯍꯥꯏꯔꯒ ꯅꯪꯅ ꯑꯃꯨꯛꯀꯟ ꯅꯣꯛꯊꯣꯔꯛꯄ ꯋꯥꯅꯤꯗ ꯅꯪꯁꯦ ꯅꯪꯁꯦ ꯉꯁꯤ ꯁꯤ ꯌꯥꯝ ꯇꯟꯕ ꯃꯥꯜꯂꯦ ꯅꯪ ꯄꯥꯡꯒꯟꯒ ꯑꯃꯐꯥꯎ ꯂꯩꯇꯕ ꯃꯥꯜꯂꯦ
ꯍꯧꯖꯤꯛꯅ ꯍꯧꯒꯠꯄꯅꯦ ꯍꯥꯏꯔꯒ
ꯅꯪꯒꯤ ꯁꯝꯗꯣ ꯅꯨꯡꯁꯤꯀꯣ ꯌꯥꯝ ꯐꯖꯩꯀꯣ
ꯁꯤꯌꯥ
ꯅꯪꯗꯤ ꯇꯨꯡ ꯅꯪꯗꯤ ꯇꯨꯡꯂꯣꯝꯗ ꯐꯥꯎ ꯐꯖꯩꯅꯦ ꯃꯃꯥꯡꯂꯣꯝꯗ ꯎꯔꯗꯤ ꯄꯈꯪ ꯁꯤꯡꯅ ꯂꯣꯏꯔꯅꯤꯗ ꯃꯤ ꯃꯔꯛꯇ ꯄꯨꯔꯛꯅꯤꯡꯗꯦꯕꯨ ꯑꯩ ꯀꯜꯂꯛꯀꯅꯤ ꯅꯪꯕꯨ
ꯌꯥꯔꯦ
ꯑꯁꯦꯡꯕꯅꯦ ꯑꯁ ꯅꯁꯝꯗꯣ ꯌꯥꯝ ꯃꯨꯋꯦ ꯅꯁꯝ ꯄꯥꯏꯕ ꯌꯥꯝ ꯅꯨꯡꯉꯥꯏꯔꯝꯒꯗꯧ ꯃꯥꯜꯂꯦ
ꯍꯥ
ꯅꯁꯝ ꯄꯥꯏꯕ ꯌꯥꯝ ꯅꯨꯡꯉꯥꯏꯔꯝꯒꯗꯧ ꯃꯥꯜꯂꯦꯕ
ꯁꯝꯄꯨ ꯃꯅꯝ ꯅꯝꯃꯗꯅꯀꯣ
ꯌꯥꯔꯦ ꯌꯥꯔꯦ
ꯅꯪ ꯀꯔꯤ ꯆꯝꯄꯨ ꯁꯤꯖꯤꯟꯅꯕ꯭ꯔꯣ
ꯁꯟꯁꯤꯜ
ꯑꯁ ꯁꯟꯁꯤꯜꯗꯨꯗꯤ ꯌꯥꯝ ꯅꯨꯡꯁꯤꯕ ꯃꯅꯝꯅꯤꯅꯦ
ꯍꯣꯏꯅꯦ ꯗꯨꯅ ꯑꯁ ꯄꯩꯁꯥ ꯂꯩꯇ꯭ꯔꯥꯗꯤꯀꯣ
ꯍꯣꯏ
ꯁꯪꯁꯤꯜꯁꯨ ꯑꯥ ꯑꯥ ꯁꯟꯁꯤꯜ ꯅꯠꯇꯕ ꯀꯔꯤ
ꯑꯥ
ꯗꯥꯏꯅꯥꯅ ꯏꯔꯨꯕꯅꯦ
ꯗꯩꯅꯥꯁꯨ ꯗꯩꯅꯥꯔꯣ ꯑꯩꯗꯤ ꯅꯝꯕꯔ ꯋꯥꯟ ꯁꯕꯣꯟꯅ ꯏꯔꯨꯕꯅꯦ ꯑꯗꯨꯗꯤ ꯑꯩ ꯋꯥ ꯑꯃ ꯍꯪꯒꯦꯀꯣ
ꯍꯥꯡꯉꯣ ꯍꯥꯡꯉꯣ
ꯅꯪ ꯅꯪ ꯈ꯭ꯋꯥꯏꯗꯒꯤ ꯄꯥꯝꯕ ꯀꯂꯔ ꯍꯥꯏꯔꯣ
ꯑꯩꯒꯤ ꯈ꯭ꯋꯥ ꯈ꯭ꯋꯥꯏꯗꯒꯤ ꯄꯥꯝꯕ ꯀꯂꯔ
ꯑꯥ ꯕ꯭ꯂꯨ ꯅꯠꯇ꯭ꯔꯗꯤ ꯒ꯭ꯔꯤꯟꯅꯦ
ꯕ꯭ꯂꯨ
ꯎꯝ
ꯑꯗꯨ ꯈ꯭ꯋꯥꯏꯗꯒꯤ ꯄꯥꯝꯕ ꯂꯩꯗꯤ
ꯂꯩ ꯑꯥ ꯂꯤꯂꯤ
ꯂꯤꯂꯤ
ꯎꯝ
ꯑꯁ ꯅꯪꯁꯦ ꯂꯤꯂꯤ ꯑꯣꯏꯅ ꯊꯣꯟꯕꯁꯤꯗ ꯑꯗꯨꯗꯤ
ꯁꯤꯌꯥ
ꯌꯥꯔꯕꯣ
ꯅꯪꯒꯤꯗꯤ
ꯑꯩꯒꯤꯗꯤ ꯔꯣꯁ ꯑꯗꯨꯁꯨ ꯅꯪꯒꯤ ꯅꯪꯉꯣꯟꯗ ꯄꯤꯗꯣꯏꯕ
ꯑꯩ ꯌꯥꯏ ꯌꯥꯏ
ꯑꯗꯨ ꯅꯪꯒꯤ ꯃꯤꯡ ꯑꯩ ꯍꯣꯡ ꯍꯣꯡꯕ ꯌꯥꯒꯦꯔꯣ ꯅꯪꯒꯤ ꯃꯤꯡ ꯑꯃ ꯄꯤꯒꯦ
ꯌꯥꯔꯣꯏ ꯑꯩꯗꯤ ꯑꯩꯒꯤ ꯃꯤꯉ ꯑꯗꯨꯝ ꯗ
ꯀꯔꯤꯒꯤ ꯅꯪ ꯃꯤꯡ ꯍꯣꯡꯅꯤꯡꯗ꯭ꯔꯣ
ꯌꯥꯔꯦ ꯑꯃꯈꯛꯇ ꯂꯩꯔꯗꯤ
ꯑꯗꯨꯗ ꯑꯩꯅ ꯑꯃ ꯄꯤꯕꯗꯤ ꯌꯥꯏꯗꯅ
ꯌꯥꯔꯣꯏ ꯌꯥꯔꯣꯏ
ꯑꯗꯨꯗꯤ ꯅꯪꯒꯤ ꯇꯥꯏꯇꯜꯗꯣ ꯍꯣꯡꯈ꯭ꯔꯁꯤꯔꯥ ꯑꯩꯈꯣꯏꯔꯣꯝꯗ
ꯎꯝ
ꯑꯥ
ꯌꯥꯔꯤꯅꯤ
ꯐꯥꯎꯅꯤꯡꯗ꯭ꯔꯣ
ꯍꯣꯏ
ꯑꯗꯨꯗꯤꯀꯣ ꯑꯩ ꯑꯃ ꯍꯥꯏꯔꯛꯀꯦ ꯅꯪ ꯅꯪ ꯌꯨꯝ ꯄꯥꯟꯕ ꯃꯇꯝꯗ ꯖꯥꯇꯤ ꯃꯥꯟꯅꯕ ꯄꯥꯝꯕ꯭ꯔꯥ ꯇꯣꯉꯥꯟꯕ ꯄꯥꯝꯕ꯭ꯔꯥ
ꯌꯨꯝ ꯄꯥꯟꯕ
ꯍꯣꯏ ꯌꯨꯝ ꯄꯥꯟꯕ ꯃꯇꯝꯗ ꯄꯥꯝꯃꯦ ꯅꯪ ꯖꯥꯇꯤ ꯃꯥꯟꯅꯕ ꯑꯗꯨꯝ ꯌꯨꯝ ꯄꯥꯟꯕꯗ ꯅꯨꯡꯉꯥꯏꯕ꯭ꯔꯥ
ꯁꯕꯔꯤ
ꯖꯥꯇꯤ ꯃꯅꯥꯔꯒ ꯌꯨꯝ ꯄꯥꯟꯕꯗꯣ ꯖꯥꯇꯤ ꯑꯇꯣꯞꯄꯗ ꯌꯨꯝ ꯄꯥꯟꯕ
ꯑ ꯄꯝꯃꯦꯗꯤꯇꯣꯞꯄ ꯖꯇꯤ ꯄꯥꯝ ꯄꯜꯂꯣꯏ
ꯑꯁ ꯑꯗꯨꯗꯤ ꯑꯗꯨꯗꯤ ꯑꯩꯁꯤ ꯅꯣꯏ ꯖꯥꯇꯤꯗ ꯍꯥꯟꯅ ꯍꯣꯡꯒꯗꯤ ꯌꯥꯔꯣꯏꯅꯤ
ꯌꯥꯔꯔꯣꯏ ꯌꯔꯣꯏ
ꯅꯠꯇ꯭ꯔꯣ
ꯎꯝ
ꯅꯣꯏꯔꯣꯝꯗ ꯍꯥꯟꯅ ꯍꯣꯡꯔꯝꯒ ꯅꯪꯒ ꯇꯞ ꯅꯍꯥꯟ ꯂꯧꯁꯤꯟꯒꯗꯕꯅꯤꯅ
ꯎꯝ
ꯑꯁ ꯃꯅꯤꯡ ꯂꯣꯝꯗ ꯌꯦꯡꯕ ꯅꯨꯡꯉꯥꯏꯀꯣ ꯅꯪꯁꯦ
ꯎꯁꯨ ꯎꯗ꯭ꯔꯕ ꯀꯔꯤ
ꯃꯅꯤꯡꯂꯣꯝ ꯅꯪ ꯐꯨꯔꯤꯠ ꯑꯉꯧꯕꯁꯨ ꯂꯤꯠꯄ ꯌꯥꯝ ꯄꯛꯄ ꯃꯥꯜꯂꯦꯀꯣ ꯌꯥꯝ ꯆꯥꯟꯅꯕ ꯃꯥꯜꯂꯦ
ꯀꯌꯥꯔꯦ ꯀꯔꯤꯔ ꯃꯤꯕꯨ ꯃꯤꯕꯨ ꯍꯩꯊꯤꯒꯅꯨ
ꯑꯦ ꯑꯩꯩꯊꯤꯕꯨ ꯅꯠꯇꯦ ꯊꯃꯣꯏꯅꯨꯡꯒꯤ ꯐꯖꯕꯗꯣ ꯐꯖꯩ ꯍꯥꯏꯔꯛꯄꯅꯦ ꯅꯪ ꯌꯥꯎꯗꯗꯤ ꯍꯤꯡꯒꯗꯕ ꯌꯥꯝ ꯋꯥꯒꯗꯕ ꯃꯥꯜꯂꯦ ꯀꯅꯥꯒꯨꯝꯕ ꯑꯃ ꯅꯪꯅ ꯍꯥꯏꯔꯤꯕꯁꯤꯡꯗꯣ ꯂꯣꯏꯅ ꯅꯥꯟꯕꯅꯤꯀꯣ ꯍꯧꯖꯤꯛ ꯍꯥꯏꯔꯛꯄꯗꯣ
ꯂꯥꯟꯕꯕ꯭ꯔꯣ
ꯑ
ꯀꯔꯤꯒꯤ
ꯃꯔꯝꯗꯤ ꯑꯩꯅ ꯍꯥꯟꯅ ꯈꯪꯉꯛꯄꯅꯦꯕ
ꯑꯣ ꯑꯣ
ꯅꯪ ꯋꯥꯔꯨꯅꯨ ꯑꯩꯅ ꯍꯥꯏꯕꯗꯣ ꯏꯜꯂꯣ
ꯍꯣꯏꯅꯦ ꯍꯣꯏꯅꯦ ꯆꯥꯛ ꯂꯥꯝꯅꯦ ꯑꯁ ꯑꯩ
ꯅꯪ ꯀꯔꯤꯒꯤ ꯌꯥꯝ ꯇꯟꯕ ꯃꯥꯜꯂꯦꯗ
ꯆꯥꯛꯂꯝꯃꯤꯃꯦ ꯍꯥꯏꯔ ꯌꯥꯝ ꯇꯟꯕ ꯃꯜꯂꯦꯗ ꯍꯥꯏꯌꯦ
ꯆꯥꯛ ꯂꯥꯝꯃꯤꯕ ꯊꯔꯣꯏ ꯈꯨꯟꯕ ꯍꯧꯗ꯭ꯔꯤ ꯏꯟꯁꯥꯡ ꯊꯣꯡꯅꯤꯡꯉꯥꯏ
ꯎꯝ ꯅꯪ ꯍꯥꯟꯅ ꯈꯨꯟꯕ ꯆꯠꯂꯣ ꯑꯩ ꯑꯗꯨꯒ ꯂꯥꯛꯑꯣ
ꯑꯩ ꯍꯥꯟꯅ ꯆꯠꯂꯤꯗꯤ ꯅꯪ ꯑꯩꯕꯨ ꯎ ꯐꯅꯤ ꯑꯩꯗꯤ ꯂꯣꯠꯅ ꯅꯪꯒꯤ ꯇꯨꯡꯗ ꯂꯥꯛꯀꯦ ꯍꯥꯏꯔꯒ ꯎ
ꯑꯩ ꯂꯥꯛꯑꯣꯏꯕ ꯍꯥꯟꯅ ꯆꯦꯜꯂꯒ ꯈꯨꯜꯂꯒ ꯄꯨꯔꯑꯣ
ꯌꯥꯔꯣꯏ ꯌꯥꯔꯣꯏ ꯅꯪ ꯌꯥꯎꯔꯗꯤ ꯑꯩ ꯆꯠꯄ ꯌꯥꯔꯣꯏ ꯌꯥꯔꯣꯏ
ꯑꯗꯨꯒ ꯑꯃꯨꯛꯀ ꯆꯠꯃꯤꯟꯅꯁꯦ
ꯅꯪ ꯈꯣꯟꯖꯦꯜꯁꯦ ꯑꯥꯏꯁ ꯀ꯭ꯔꯤꯝꯒꯤ ꯈꯣꯟꯖꯦꯜ ꯃꯥꯂꯦꯀꯣ ꯌꯥꯝ ꯏꯪꯉꯤꯀꯣ
ꯑꯣ__ ꯏꯡꯕ꯭ꯔꯣ?
ꯀꯥꯂꯦꯟꯗꯒꯨꯝꯕ ꯅꯪꯒ ꯋꯥꯔꯤ ꯁꯥꯕꯗꯤ ꯅꯨꯡꯉꯥꯏꯔꯝꯒꯗꯧ ꯃꯥꯜꯂꯦ ꯑꯦꯁꯤ ꯃꯅꯨꯡꯗ ꯐꯝꯃꯒ ꯆꯞ__ ꯃꯥꯟꯅꯔꯅꯤ ꯎꯝ ꯀꯩꯅꯣ ꯅꯪ ꯌꯥꯝ ꯋꯥꯔꯕꯣ ꯑꯩꯒ ꯋꯥꯔꯤ ꯁꯥꯟꯅꯕꯁꯤꯕꯨ ꯑꯌꯨꯛ ꯉꯟꯇꯥ
ꯋꯥꯗꯦꯗ
ꯑꯩ ꯑꯩꯅ ꯀꯩꯅꯣꯝꯃ ꯊꯔ ꯅꯨꯡꯁꯤ ꯅꯨꯡꯁꯤꯅꯤꯉꯣ ꯋꯥꯔꯤ ꯊꯥꯔꯛꯄꯅꯤ ꯈꯔꯌꯡꯉꯣ
ꯆꯥꯁ
ꯅꯪꯗꯤ
ꯌꯦꯡꯅꯤꯡꯗ꯭ꯔꯣ ꯑꯩꯅ ꯊꯥꯔꯛꯄꯗꯣ ꯅꯨꯡꯁꯤ ꯋꯥꯔꯤ
ꯑꯁꯤ ꯁꯤ ꯁꯤ ꯈꯥꯛꯇ ꯑꯗꯨ ꯈꯛꯇ ꯑꯗꯨ ꯈꯛꯇ__
ꯅꯠꯇꯦ ꯑꯗꯨ ꯈꯛꯇ ꯅꯠꯇꯦ ꯑꯦꯛꯖꯥꯝꯄꯜ ꯑꯣꯏꯅ ꯄꯤꯕꯤꯕꯅꯦ
ꯑꯣ ꯑꯦ ꯄꯨꯡꯑꯃꯥꯗ ꯑꯦ
ꯊꯅ
ꯃꯥꯗ ꯄꯨꯡ ꯑꯃꯗꯀꯣ ꯑꯩ ꯊꯕꯛ ꯆꯅꯤꯡꯉꯥꯏ ꯂꯩꯕ
ꯑꯥꯏꯁ ꯌꯥꯝ ꯍꯔꯥꯎꯌꯦ ꯑꯦꯛꯖꯥꯝꯄꯜ ꯑꯣꯏꯅ ꯄꯤꯕ ꯑꯇꯣꯞꯄꯁꯨ ꯌꯥꯝ ꯐꯪꯉꯦ ꯑꯩ ꯁꯨꯃꯥꯏꯅ ꯐꯪꯈ꯭ꯔꯦ ꯌꯥꯝꯅꯀꯣ
ꯋꯥ
ꯑꯗꯣ ꯅꯪ ꯄꯣꯊꯥꯅꯤꯡꯔꯕꯣ
ꯑꯥ
ꯀꯔꯤ
ꯅꯠꯇꯦ ꯆꯥꯛ ꯆꯥꯕ ꯂꯣꯏꯔꯒ ꯑꯃꯨꯛꯀ ꯇꯨꯝꯕꯅꯤ
ꯑꯁ! ꯁꯨꯃꯥꯏꯅ ꯂꯩꯕ ꯄꯨꯟꯁꯤꯗꯨꯅꯤ ꯑꯩ ꯄꯥꯝꯕꯗꯣ
ꯁꯦꯁ ꯁꯦꯁ!
ꯅꯪ ꯁꯦꯁ ꯍꯥꯏꯕ ꯌꯥꯝ ꯄꯛꯏꯅꯦ ꯀꯔꯤꯒꯤꯔꯥ? ꯎꯝ ꯑꯩ ꯀꯩꯅꯣꯃ ꯊꯥꯔꯛꯄꯅꯦ ꯌꯦꯡꯉꯣ
ꯅꯣꯡ ꯆꯨꯕ꯭ꯔꯥ ꯅꯣꯏ
ꯅꯣꯡ ꯆꯨꯕꯒ ꯅꯪꯗ꯭ꯔꯦꯗ ꯑꯩꯈꯣꯏꯔꯣꯝꯗ ꯅꯣꯏ ꯅꯣꯏꯗꯗꯤ
ꯆꯨꯕꯅꯦ
ꯆꯨꯕꯅꯦꯕ
ꯑꯗꯨꯒ ꯑꯗꯨꯒꯤ ꯇꯟꯕ
ꯑꯗꯨꯒꯤ ꯇꯟꯕ ꯑꯁ ꯅꯣꯡ ꯆꯨꯕ ꯃꯇꯝꯗ ꯅꯨꯡꯉꯥꯏꯕꯅꯤ
ꯅꯣꯡ ꯆꯨꯔꯗꯤ ꯑꯩꯗꯤ ꯐꯖꯅ ꯇꯨꯝꯕꯅꯦ
ꯑꯣ ꯑꯩ ꯐꯥꯝꯃꯒ ꯍꯣꯏ ꯍꯣꯏ ꯍꯣꯏ ꯑꯩꯁꯨ ꯅꯨꯡꯉꯥꯏꯕꯅꯦ ꯇꯨꯝꯕ ꯑꯗꯨꯗꯤ
ꯎꯝ
ꯍꯣꯏꯗꯣ ꯅꯣꯡꯗꯤ ꯆꯨꯗꯦ ꯑꯗꯨꯕꯨ ꯍꯧꯖꯤꯛꯇꯤ ꯏꯪꯕ ꯃꯅꯤꯟꯗꯤ ꯈꯔ ꯂꯥꯏ ꯅꯣꯏꯔꯣꯝꯗ ꯆꯨꯕꯅꯤꯅ
ꯎꯝ
ꯅꯪꯁꯨ ꯅꯣꯡ ꯆꯨꯕ ꯌꯥꯝ ꯇꯟꯅꯦ ꯍꯥꯏꯕ
ꯎꯝ
ꯑꯗꯨꯗꯤ ꯌꯥꯝ ꯁꯥꯕ ꯅꯪ ꯄꯥꯝꯕ꯭ꯔꯥ
ꯍꯥꯥ
ꯌꯥꯝ ꯁꯥꯕ ꯄꯥꯝꯕ꯭ꯔꯥ ꯑꯗꯣ
ꯌꯥꯝꯅ ꯀꯔꯤ
ꯁꯥꯕ ꯁꯥꯕ ꯄꯥꯝꯕ꯭ꯔꯥ
ꯑꯣ ꯑ ꯑꯣ ꯑ ꯅꯠꯇꯦ ꯆꯕꯁꯨ ꯄꯝ ꯑ ꯏꯪꯕꯁꯨ ꯄꯝꯇꯦ
ꯎꯝ ꯌꯥꯝ ꯂꯨꯕ ꯋꯥꯅꯤꯀꯣ ꯑꯗꯨꯗꯤ ꯏꯪꯕꯁꯨ ꯄꯥꯝꯗꯦ ꯁꯥꯕꯁꯨ ꯄꯥꯝꯗꯦ ꯑꯗꯨꯗꯤ ꯅꯪ ꯁꯥ ꯏꯪ ꯄꯥꯝꯕ ꯃꯥꯜꯂꯦ
ꯁꯥ ꯏꯪ ꯍꯣꯏ ꯁꯥ ꯏꯪ ꯄꯥꯝꯃꯦ ꯎꯝ
ꯅꯪꯅ ꯈ꯭ꯋꯥꯏꯗꯒꯤ ꯄꯥꯝꯕ ꯌꯦꯟꯁꯥꯡ ꯑꯃ ꯍꯥꯏꯔꯣꯅꯦ
ꯏꯟꯁꯥꯡ
ꯍꯣꯢ
ꯀꯪꯁꯣꯢ
ꯀꯪꯁꯣꯢ
ꯍꯣꯏ
ꯑꯗꯨꯗꯤ ꯅꯪꯅ ꯈ꯭ꯋꯥꯏꯗꯒꯤ ꯄꯥꯝꯕ ꯅꯨꯄꯥꯁꯦ ꯀꯔꯝꯕ
ꯁꯤꯌꯥ ꯅꯨꯄꯥꯗꯤ ꯂꯩꯇꯦ
ꯅꯠꯇꯦ ꯅꯪꯅ ꯈꯋꯥꯢ ꯅꯥꯠ ꯍꯥꯏꯕꯗꯤ ꯂꯩꯗꯅ ꯑꯁꯤꯒꯨꯝꯕ ꯄꯥꯈꯪꯗꯤ ꯄꯥꯝꯃꯤ ꯁꯨꯃꯥꯏꯅ ꯇꯧꯕ ꯁꯨꯃꯥꯏꯅ ꯇꯧꯕ ꯂꯩꯗꯅ
ꯍꯣꯢ ꯍꯥꯏꯕꯤꯒꯦ ꯍꯥꯏꯕꯤꯒꯦ
ꯍꯥꯏꯔꯣ ꯇꯥꯅꯤꯡꯕꯅ ꯂꯣꯏꯔꯦ ꯑꯩ ꯍꯥꯏꯔꯛꯑꯣ ꯇꯥꯅꯤꯡꯕꯗ ꯂꯣꯏꯔꯦ
ꯎꯝ
ꯄꯨꯅꯤꯠꯇ ꯏꯕ
ꯍꯥ
ꯑ ꯀ ꯍꯦꯔ ꯁꯇꯥꯏꯜ ꯍꯦꯔ ꯁꯇꯥꯏꯜ ꯀꯣ ꯐꯖꯥꯕ
ꯍꯑꯣ ꯍꯤꯔ ꯢꯁꯇꯥꯜ ꯐꯖꯕ ꯑꯁ
ꯑꯗꯨꯒ ꯆ
ꯎꯝ
ꯑꯗꯨꯒ ꯕꯨꯂꯦꯠꯀꯨꯝꯕ
ꯕꯨꯂꯦꯠ ꯊꯧꯋꯥ ꯕꯨꯂꯦꯠ ꯊꯧꯋꯥ ꯑꯩꯁꯨ ꯀꯤꯠꯅꯤ ꯌꯥꯎꯔ ꯑꯩꯁꯨ ꯑꯩꯁꯨ ꯀꯤꯠꯅꯤ ꯌꯣꯜꯂꯒ ꯕꯨꯂꯦꯠ ꯂꯩꯔꯒꯦꯗ ꯍꯌꯦꯡ
ꯑꯦ
ꯑꯣ
ꯑꯗꯨ ꯑꯃꯃꯨꯀ ꯀꯤꯠꯅꯤ ꯌꯣꯟꯕ ꯃꯇꯨꯡꯗ ꯑꯃꯨꯛꯀ ꯀꯔꯤ ꯌꯣꯟꯁꯤꯔꯥ ꯈꯪꯒꯅꯤ ꯏ ꯈꯔ ꯏ ꯈꯔ ꯗꯣꯅꯦꯠ ꯇꯧꯔꯒ ꯍꯤꯌꯥꯔ ꯏꯁꯇꯥꯏꯜ ꯁꯦꯝꯒꯦ ꯄꯥꯔꯂꯔꯗꯁꯨ
ꯑ
ꯅꯪꯒꯤꯗꯃꯛꯇ ꯈꯜꯂꯒ ꯀꯣ
ꯎꯝ
ꯅꯅꯥꯛꯇ ꯌꯧꯔꯛꯄ ꯃꯇꯝꯗꯗꯤ ꯑꯩ ꯄꯥꯡꯒꯜ ꯁꯨꯡꯛꯂꯩ ꯂꯩꯔꯔꯣꯏ ꯂꯣꯏꯅ ꯄꯤꯊꯣꯛꯈ꯭ꯔꯕꯅꯤꯅ ꯅꯠꯇ꯭ꯔ
ꯈꯪꯗꯦ
ꯑꯁ ꯈꯪꯉꯣ ꯑꯩꯅ ꯂꯣꯏꯅ ꯍꯥꯏꯈꯤꯗꯨꯗꯤ
ꯀꯗꯤ
ꯅꯪ
ꯇꯥꯏꯔ ꯍ
ꯅꯃꯥꯟꯅ ꯅꯃꯥꯟꯅꯕꯤꯒ ꯄꯨꯟꯕ ꯃꯇꯝꯗꯀꯣ ꯅꯪ ꯋꯥ ꯌꯥꯝ ꯉꯥꯡꯕ꯭ꯔꯥ ꯅꯠꯇ꯭ꯔꯒ ꯅꯪ ꯋꯥ ꯌꯥꯝ ꯉꯥꯡꯗꯕ꯭ꯔꯥ ꯎ
ꯑꯗꯤ ꯋꯥ
ꯎꯝ
ꯈꯪꯗꯦ ꯑꯩꯗꯤ ꯏꯟꯇ꯭ꯔꯣ ꯄꯔꯠ ꯈꯔꯗꯤ ꯑꯣꯏꯌꯦ
ꯑꯣ ꯅꯪꯗꯣ ꯈꯔ ꯉꯥꯡꯒꯟꯅꯕ ꯇꯥꯏꯞꯇ
ꯎꯝ ꯑꯦꯟꯅ ꯀꯉ
ꯎ
ꯑꯥ ꯀ ꯑꯩꯅ ꯍꯣꯏ ꯑꯩꯅ ꯀꯣꯁ ꯑꯣꯏꯕ
ꯍꯥꯥ
ꯁꯤꯡꯗꯗꯤ ꯈꯔꯗꯤ ꯉꯥꯡꯉꯦꯀꯣ
ꯅꯪꯅ ꯂꯨꯅ ꯇꯤꯟꯅꯕ ꯃꯤꯕꯨꯗꯤ ꯌꯥꯝ ꯉꯥꯡꯕ
ꯎꯝ ꯎꯝ
ꯑꯗꯣ ꯑꯩꯁꯨ ꯂꯨꯅ ꯇꯤꯟꯅꯩꯅ
ꯍꯅꯦ
ꯉꯥꯡꯊꯣꯔꯛꯑꯣ ꯑꯗꯨꯗꯤ
ꯑꯦ ꯌꯥꯏꯦ
ꯑꯩꯉꯣꯟꯗ ꯑꯩꯉꯣꯟꯗ ꯅꯪꯅ ꯍꯥꯟꯅ ꯏꯕꯥꯅꯤ ꯊꯦꯡꯅꯩꯗꯅ
ꯍꯣꯏ
ꯑꯗꯨ ꯃꯇꯝꯗ ꯑꯩꯉꯣꯟꯗ ꯈ꯭ꯋꯥꯏꯗꯒꯤ ꯄꯥꯝꯅꯕ ꯑꯃ ꯍꯥꯏꯔꯣ
ꯅꯪꯒꯤꯈꯣꯏ ꯅꯪ ꯀ꯭ꯣꯏꯟꯁꯨ
ꯍꯥꯏꯥꯏꯗꯣ
ꯅꯠꯇꯍ
ꯑꯩꯕꯨ ꯄꯥꯝꯗꯕ ꯑꯃꯐꯥꯎ ꯂꯩꯇꯕ
ꯍꯣꯏ ꯄꯥꯝꯃꯦ
ꯎꯝ ꯂꯣꯏꯅ ꯄꯥꯝꯕ꯭ꯔꯥ ꯑꯗꯨꯗꯤ
ꯎꯝ
ꯑ ꯆꯥꯛ ꯆꯥꯁꯃꯨꯀ ꯄꯨꯛ ꯊꯜꯗꯧꯔꯤ ꯉꯁꯤꯁꯦ ꯍ
ꯑꯗꯨ ꯐꯥꯎꯗꯤ ꯌꯥꯏꯌꯦꯦ ꯅꯪꯁꯨ
ꯑꯗꯨ ꯌꯥꯏ ꯅꯪꯅ ꯄꯥꯝꯃꯦ ꯍꯥꯏꯔꯛꯄ ꯋꯥꯍꯩꯁꯤꯗꯤ ꯍꯞꯇꯥ ꯑꯃ ꯆꯂꯥꯏ ꯍꯦꯜꯂꯁꯨ ꯑꯩ ꯄꯦꯡꯉꯗꯧ ꯃꯥꯜꯂꯦ ꯇꯥꯕ꯭ꯔꯣ
ꯇꯌꯦ
ꯑꯗꯨ ꯑꯃꯨꯛ ꯍꯥꯏꯔꯛꯀꯦ
ꯎꯝ
ꯅꯪꯀꯣ ꯅꯨꯄꯥꯒ ꯌꯥꯝꯅ ꯄꯨꯟꯕ꯭ꯔꯥ ꯅꯠꯇ꯭ꯔꯒ ꯅꯨꯄꯤꯅ ꯍꯦꯟꯅ ꯄꯨꯟꯕ ꯅꯨꯡꯉꯥꯏꯕ꯭ꯔꯥ
ꯑꯁ ꯅꯨꯄꯤꯅ ꯑꯩꯒꯤꯗꯤ ꯅꯨꯄꯥꯗꯤ ꯂꯩꯇꯦ ꯆꯦ ꯍ ꯅꯪꯈꯞ ꯇꯅꯤ
ꯑꯗꯨꯅꯤ ꯑꯩꯅ ꯄꯥꯝꯕꯗꯣ
ꯅꯪꯅ ꯑꯄꯥꯝꯕꯗ
ꯑꯩꯅ ꯄꯥꯝꯕꯗꯣ ꯅꯪꯅ ꯑꯗꯨꯝ ꯇꯧꯊꯣꯔꯛꯏꯁꯦ ꯀꯔꯤꯒꯤꯅꯣ ꯅꯪ ꯑꯩꯕꯨ ꯍꯔꯥꯎꯍꯟꯕ ꯌꯥꯝ ꯍꯩꯗ
ꯇ
ꯎ ꯀꯔꯤꯅꯣ ꯅꯪ ꯌꯥꯝ ꯋꯥꯕ ꯈꯣꯟꯖꯦꯜ ꯉꯥꯡꯗ ꯇꯧꯔꯤꯁꯤꯕ ꯑꯩꯅ ꯋꯥꯕ ꯈꯪꯗ꯭ꯔꯤꯉꯩ ꯇꯧꯔꯤꯕ ꯅꯪ ꯈꯣꯟꯖꯦꯜ ꯇꯥꯔꯨꯕꯗꯒꯤ
ꯋꯥꯗꯦ ꯋꯥꯗꯦ ꯑꯗꯨ ꯇꯝꯅꯦ
ꯑꯩ ꯋꯥ ꯑꯃ ꯍꯥꯏ ꯑꯩ ꯋꯥ ꯑꯃ ꯊꯥꯔꯛꯄꯅꯦ ꯍꯥꯏꯐꯦꯠ ꯌꯦꯡꯉꯣ ꯀꯩꯅꯣꯝꯃ ꯊꯥꯔꯛꯄꯅꯦ
ꯑ ꯆꯤꯟꯊꯅ
ꯍ ꯑꯩ ꯆꯤꯟꯊꯤ ꯗꯦ
ꯃꯤꯕ ꯃꯥꯅꯦ ꯁꯤꯕ ꯃꯥꯂꯦ
ꯅꯪ ꯈꯨꯟꯖꯔ ꯇꯕ ꯗ ꯇꯋꯦ ꯌꯥꯕꯩ ꯌꯥꯗꯧꯉꯥꯏꯥꯏ ꯀꯣ ꯎꯝ
ꯑꯁ ꯉꯁꯤꯗꯤ ꯕꯣꯜ ꯕꯣꯜ ꯂꯩꯕ꯭ꯔꯥ ꯉꯁꯤꯁꯨ
ꯑꯍꯖ ꯉꯁꯤꯗꯤ ꯏꯃꯥꯟꯅꯕ ꯁꯥꯟꯅꯗꯧꯔꯤ ꯃꯤꯦꯁꯤ
ꯑ ꯃꯁꯤꯔꯣꯁꯦ
ꯍ
ꯃꯤꯦꯁꯤꯁꯅꯥꯒꯦꯔ
ꯁꯤꯕꯥꯅꯤ ꯂꯩꯃꯤꯟꯅꯔꯗꯤ ꯍꯥ ꯐꯝꯃꯤꯟꯅꯔꯒ ꯅꯥꯐꯦꯠ ꯅꯥꯐꯦꯠ ꯌꯦꯡꯒꯗꯕꯅꯤ
ꯁꯥ ꯑꯁ
ꯑꯗ ꯃꯇꯝꯗꯣ ꯌꯧꯔꯛꯅꯤꯡꯈ꯭ꯔꯦ
ꯑꯔꯖꯦꯟ ꯑꯔꯖ ꯉꯌꯥ ꯑꯔꯖꯦꯟꯇꯤꯅꯥ ꯀꯔꯤꯔꯥ
ꯑꯥꯔꯖꯦꯟꯇꯤꯅꯥꯒ ꯏꯖꯤꯞ
ꯎꯝ ꯏꯖꯤꯞ ꯏꯖꯤꯞ ꯄꫭꯏꯒꯗꯣꯔꯦ ꯑꯩꯅꯦ ꯇꯧꯔꯦ ꯀꯅꯥꯁꯨ ꯇꯧꯔꯦ
ꯑꯗꯨꯗꯤ ꯑꯩꯕꯨ ꯇꯧꯋꯣ ꯑꯩꯕꯨ ꯇꯧꯋꯣ
ꯑ ꯌꯥꯔꯦ ꯌꯥꯅꯤ
ꯑꯁ ꯑꯩꯕꯨ ꯇꯧꯔꯤꯗꯤ ꯑꯩꯁꯨ ꯊꯃꯣꯏ ꯌꯥꯝ ꯀꯥꯏꯔꯛꯀꯅꯤ
ꯄꯨꯡ ꯀꯌꯥꯗ
ꯄꯨꯡꯗꯣ ꯅꯥꯏꯟ ꯊꯥꯔꯇꯤꯗ ꯃꯥꯜꯂꯦ ꯉꯁꯤꯗꯣ
ꯑ ꯉꯜꯂꯤ ꯀꯣ
ꯑꯩ ꯌꯦꯡꯒꯦꯀꯣ
ꯍꯣꯏ
ꯌꯦꯡꯒ ꯌꯦꯡꯒꯦ ꯅꯪꯒꯤꯗꯃꯛꯇ ꯈꯜꯂꯒꯦ ꯀꯩꯒꯤꯔ ꯑꯩ ꯅꯪꯒꯤꯗꯃꯛꯇ ꯌꯥꯝ ꯈꯜꯂꯤꯁꯦ
ꯍꯥꯥ
ꯀꯔꯤꯒꯤꯔ ꯑꯩꯅ ꯅꯪꯒꯤꯗꯃꯛꯇ ꯌꯥꯝ ꯈꯜꯂꯤꯁꯦ
ꯎꯝ
ꯀꯩꯅꯣ ꯅꯥꯏꯟ ꯊꯥꯔꯇꯤꯗ
ꯑꯣ
ꯉꯔꯥꯡꯗꯒꯤ ꯍꯧꯅꯀꯣ ꯀꯔꯤꯒꯤꯗ ꯑꯩꯁꯦ ꯅꯪꯒꯤꯗꯃꯛꯇ ꯑꯗꯨꯝ ꯈꯟꯈ꯭ꯔꯦꯅꯦ ꯇꯥꯕ꯭ꯔꯣ ꯑꯩꯅꯗꯤ ꯅꯪꯒꯤꯗꯃꯛꯇ ꯈꯜꯂꯒ ꯂꯩꯕ ꯅꯪꯅꯗꯤ ꯀꯔꯤꯁꯨ ꯈꯟꯕꯤꯗꯕ ꯑꯁꯤꯗꯅꯤ ꯌꯥꯝ ꯇꯧꯔꯜꯂꯤꯁꯦ ꯏꯕꯥꯅꯤꯒꯤ ꯄꯨꯟꯁꯤ ꯂꯝꯕꯤ
ꯀꯩ ꯀꯔꯤ ꯅꯪ ꯆꯥꯛ ꯆꯥꯈ꯭ꯔꯦ ꯍꯥꯏꯕ ꯅꯠꯇ꯭ꯔꯣ
ꯑꯁ ꯆꯥꯇ꯭ꯔꯤ
ꯆꯥꯗ꯭ꯔꯤ ꯅꯪ ꯆꯥꯛ ꯊꯣꯡꯕ ꯌꯥꯝ ꯍꯩꯕ꯭ꯔꯥ
ꯍꯩꯌꯦꯗ
ꯅꯪ ꯊꯣꯡꯕ ꯃꯇꯝꯗ ꯍꯥꯎꯋꯦ ꯍꯥꯎꯋꯦ ꯍꯥꯏꯕ꯭ꯔꯥ ꯅꯠꯇꯦ ꯍꯥꯎꯇꯦ ꯍꯥꯎꯇꯦ ꯍꯥꯏꯕ꯭ꯔꯥ ꯑꯁꯦꯡ꯭ꯕꯔꯣ ꯑꯩꯗꯤ ꯆꯥꯛ ꯊꯣꯡꯕ ꯍꯩꯕꯁꯦ ꯌꯥꯝ ꯄꯥꯝꯃꯦ
ꯑꯣ
ꯅꯪꯗꯤ ꯌꯥꯝ ꯍꯩꯕ꯭ꯔꯥ
ꯌꯥꯝ ꯍꯩꯕꯗꯤ ꯅꯠꯇꯦꯗ ꯑꯗꯨꯝ
ꯈꯤꯇꯪ ꯍꯩꯕ
ꯌꯥꯏꯑꯌꯦ ꯌꯥ ꯑꯥ ꯌꯥꯏꯑꯌꯦ ꯌꯥꯌꯦ
ꯍꯩꯗꯤ ꯍꯩꯕ
ꯍꯥꯏꯌꯦꯕ
ꯑꯗꯨꯒꯨꯝꯕ ꯃꯤꯕꯨꯗꯤ ꯇꯤꯟꯅꯕ ꯌꯥꯝ ꯅꯨꯡꯉꯥꯏꯕꯅꯦ ꯀꯣꯏꯕ ꯂꯥꯡꯕ ꯆꯠꯄ ꯃꯇꯝꯗ ꯆꯥꯛ ꯊꯣꯡꯍꯟꯕꯗꯣ
ꯎꯝ ꯍꯣꯏ ꯑꯩꯒꯤ ꯀ꯭ꯂꯥꯁ ꯏꯂꯚꯦꯟ ꯇꯨꯌꯦꯜꯐ ꯀꯨꯝꯕꯗꯀꯣ ꯑꯩꯈꯣꯏ ꯄꯤꯛꯅꯤꯛꯀꯨꯝꯕ ꯆꯠꯂꯤꯅ ꯆꯠꯂꯗꯤ ꯑꯩꯅ ꯑꯗꯨꯝ ꯊꯨꯡꯕꯤꯕꯅꯦ
ꯑꯁ ꯅꯪꯒ ꯄꯤꯛꯅꯤꯛ ꯆꯠꯃꯤꯟꯅꯕ ꯌꯥꯝ ꯅꯨꯡꯉꯥꯏꯒꯗꯧ ꯃꯥꯜꯂꯦ ꯑꯗꯨꯗꯤ ꯅꯣꯡꯃ ꯆꯠꯁꯦ ꯑꯁꯦꯡꯕ ꯑꯩ ꯀꯣꯏꯔꯛꯀꯦ ꯅꯣꯏ ꯈꯨꯟꯗ
ꯌꯥꯏꯑꯦ ꯑꯦ ꯂꯣꯛꯇꯥꯛꯒꯨꯝꯕ ꯆꯠꯅꯤꯡꯗ꯭ꯔꯣ
ꯂꯣꯛꯇꯥꯥꯛꯒꯨꯝꯕ
ꯎꯝ
ꯆꯠꯅꯤꯡꯉꯦ ꯑꯗꯨꯗꯤ ꯑꯩꯈꯣꯏ ꯈꯨꯟ ꯃꯅꯥꯛꯇꯅꯦ
ꯑꯣ
ꯂꯥꯛꯑꯣ ꯂꯥꯛꯑꯣ ꯑꯃꯨꯛꯀ ꯍꯜꯂꯛꯄ ꯑꯃꯨꯛ ꯐꯥꯎ ꯑꯣ ꯑꯗꯨꯗ ꯀꯣꯏꯔꯒ ꯍꯜꯂꯛꯄ ꯀꯥꯟꯗ ꯑꯗꯨꯝ ꯑꯩꯈꯣꯏꯗ ꯑꯗꯨꯝ ꯂꯩꯈ꯭ꯔꯁꯦ
ꯅꯪ ꯅꯪꯒꯤ ꯌꯨꯝꯗ ꯑꯩꯕꯨ ꯃꯤꯅꯥꯏ ꯊꯝꯒꯦ ꯍꯥꯏꯕ꯭ꯔꯥ ꯅꯪꯗꯤ
ꯅꯪꯒꯤ ꯌꯨꯝ ꯍꯥꯏꯒꯅꯨ ꯑꯩꯈꯣꯏꯒꯤ ꯌꯨꯝ ꯍꯥꯏꯌꯣ
ꯋꯥ ꯍꯥꯏꯕꯗꯨ ꯇꯣꯉꯥꯟꯗ꯭ꯔ ꯑꯗꯨꯗꯤ ꯑꯗꯨ ꯈꯔ ꯈꯦꯟꯅꯗ꯭ꯔꯣ
ꯅꯥꯡꯁꯨ
ꯀꯔꯤꯅꯣ ꯆꯣꯞꯄ ꯃꯥꯟꯕꯅꯤ ꯆꯣꯞꯇꯤ ꯆꯣꯞꯇꯕꯅꯤ ꯑꯃꯈꯛꯇꯅꯤ ꯑꯩ ꯄꯥꯝꯕꯗꯤ
ꯁꯦ
ꯆꯣꯞꯄꯗꯤ ꯃꯥꯟꯕꯀꯣ ꯑꯗꯨꯕꯨ ꯆꯣꯞꯇꯤ ꯆꯣꯞꯇꯕꯅꯦ ꯑꯩ ꯍꯥꯏꯕꯁꯤ ꯊꯥꯖꯕ꯭ꯔꯥ ꯅꯪ
ꯑꯩ ꯍꯥꯏꯕꯁꯦ ꯊꯥꯖꯕ꯭ꯔꯕ
ꯈꯪꯗꯦ
ꯀꯔꯤꯒꯤꯅꯣ ꯀꯣ ꯑꯗꯨꯗꯤ ꯀꯣ ꯋꯥ ꯑꯃ ꯍꯥꯏꯒꯦ
ꯎꯝ
ꯅꯪꯅ ꯀꯣꯂꯦꯖ ꯇꯝꯕ ꯃꯇꯝꯗ ꯅꯪꯅ ꯑꯦꯂꯚꯦꯟ ꯇꯨꯋꯦꯜꯐ ꯇꯝꯕ ꯃꯇꯝꯗ ꯅꯪꯅ ꯈ꯭ꯋꯥꯏꯗꯒꯤ ꯅꯨꯡꯉꯥꯏꯕ ꯃꯇꯝꯗꯣ ꯍꯥꯏꯔꯛꯑꯣꯅꯦ ꯂꯤꯔꯛꯑꯣꯅꯦ
ꯅꯪ ꯍꯥꯟꯅ ꯂꯤꯌꯣ
ꯑꯣ ꯑꯩ ꯍꯥꯟꯅ ꯂꯤꯌꯣꯕ
ꯎꯝ
ꯑꯗꯨꯗꯤꯀꯣ ꯑꯩ ꯍꯥꯏ ꯁ꯭ꯀꯨꯜ ꯃꯇꯝꯗ ꯍꯥꯏꯔꯛꯑꯒꯦꯀꯣ
ꯎꯝ
ꯍꯥꯏ ꯁ꯭ꯀꯨꯜꯗꯣ ꯑꯩꯗꯣ ꯀ꯭ꯂꯥꯁ ꯐꯣꯔꯗꯒꯤ ꯇꯦꯟ ꯐꯥꯎ ꯑꯗꯨꯝ ꯕꯣꯔꯗꯤꯡꯗ ꯂꯩꯌꯦꯕ ꯑꯗꯨ ꯃꯇꯝꯗ ꯑꯩꯁꯦ ꯏꯃꯥꯟꯅꯕ ꯌꯥꯝꯃꯦꯕꯀꯣ
ꯎꯝ
ꯅꯨꯡꯗꯥꯡꯗ ꯕꯣꯔꯗꯤꯡꯗꯒꯤ ꯑꯃꯨꯛ ꯂꯣꯠꯂꯒ ꯆꯠꯄꯗꯣ
ꯎꯝ
ꯏꯃꯥꯟꯅꯕꯤ ꯏꯃꯥꯟꯅꯕꯒꯤ ꯌꯨꯝꯗ ꯆꯠꯂꯒ ꯌꯦꯟ ꯊꯣꯡꯉꯒ ꯆꯥꯔꯒ ꯑꯃꯨꯛ ꯑꯌꯨꯛ ꯄꯨꯡ ꯃꯔꯤ ꯑꯗꯨꯋꯥꯏꯗ ꯅꯣꯡꯉꯥꯟꯗꯒꯩꯗ ꯑꯃꯨꯛ ꯍꯜꯂꯛꯄ
ꯑꯥ
ꯑꯗꯨꯒ ꯏꯃꯥꯟꯅꯕꯒꯤ ꯈꯨꯟꯗ ꯍꯩꯈꯥ ꯃꯇꯝꯅꯤꯅꯀꯣ
ꯎꯝ
ꯍꯩꯈꯥ ꯃꯇꯝꯗꯅ ꯑꯃꯨꯛꯀ ꯕꯦꯛ ꯃꯔꯤ ꯃꯉꯥ ꯃꯣꯏ ꯈꯨꯟꯗꯒꯤ ꯍꯩ ꯈꯥ ꯄꯨꯔꯛꯄ ꯅꯨꯡꯗꯥꯡꯗ ꯆꯠꯂꯒ ꯂꯥꯏꯔꯤꯛ ꯄꯥꯕ ꯃꯇꯝ ꯂꯣꯏꯔꯒ ꯇꯨꯝꯕ ꯃꯇꯝꯗꯅꯦꯕ ꯑꯩ ꯈꯣꯏꯅ ꯆꯠꯊꯣꯛꯀꯗꯧꯗꯦ ꯑꯁ ꯑꯃꯨꯛꯀ ꯌꯥꯝ ꯅꯨꯡꯉꯥꯏꯕ ꯑꯃꯅ ꯏꯔꯨꯕ ꯃꯇꯝꯗ ꯑꯩꯈꯣꯏꯅ ꯇꯨꯔꯦꯟꯗ ꯉꯥ ꯐꯥꯔꯒ ꯕꯥꯛꯀꯦꯠꯇ ꯉꯥ ꯊꯣꯡꯉꯒ ꯆꯥꯕ
ꯑꯦꯁ
ꯅꯨꯡꯉꯥꯏꯕꯅꯦ ꯍꯧꯖꯤꯛ ꯅꯪ ꯍꯥꯏꯔꯣ
ꯑꯩꯒꯤꯗꯤꯒꯣ ꯑꯩꯈꯣꯏꯗꯤ ꯏꯃꯥꯟꯅꯕꯤ ꯑꯩꯒꯤ ꯑꯩꯈꯣꯏ ꯒ꯭ꯔꯨꯞ ꯂꯩꯌꯦꯕ
ꯎꯝ
ꯑꯥ ꯀꯦ ꯑꯥ ꯃꯤ ꯃꯉꯥ ꯂꯩꯌꯦꯕ ꯇ꯭ꯨꯁꯟ ꯇ꯭ꯨꯁꯟ ꯁꯨ ꯆꯠꯂꯦꯕ ꯑꯩꯈꯣꯢ ꯃꯦꯠꯁ ꯇꯨꯏꯁꯟ ꯂꯧꯕ ꯑꯗꯒꯤ ꯁꯥ ꯂꯣꯟꯗ ꯁꯥꯔ ꯉꯁꯤꯗꯤ ꯅꯪꯅ ꯑꯥ ꯑꯩꯈꯣꯏꯒꯤ